ꯍꯜꯂꯣ
ꯑꯗꯣ
ꯇꯄ ꯏ ꯎꯆꯦ ꯇꯄ ꯍ ꯎꯆꯦ
ꯇꯥꯏꯔ ꯑꯣꯣ
ꯍꯥꯥ ꯏꯆꯦ ꯅꯠꯇ꯭ꯔꯣ
ꯃꯥꯅꯤ ꯃꯥꯅꯤ ꯅꯠꯇꯦ ꯑꯁꯦꯡꯕꯅꯤ
ꯐꯠꯇꯕ꯭ꯔꯥ ꯈꯜꯂꯨꯕ
ꯃꯆꯦ ꯁꯦꯡꯅꯅ ꯀꯩꯁꯨ ꯈꯜꯂꯅꯤ
ꯑꯥ
ꯆꯆꯦꯅꯦ
ꯑꯗꯨ ꯍꯥꯏ ꯌꯥꯗ꯭ꯔꯣ ꯑꯩꯗꯤ ꯐꯖꯅ ꯇꯥꯗꯕꯩꯅꯦ ꯇꯥꯏꯅꯦ ꯐꯖꯅ ꯇꯥꯏꯅꯦꯅꯦ ꯇꯥꯏꯅꯦ ꯀꯔꯤꯅꯣꯅꯦ ꯑꯩꯈꯣꯏ ꯏꯆꯦꯁꯤ ꯏꯁꯧ ꯍꯦꯛ ꯂꯥꯡꯉꯤꯗ ꯀꯣꯜ ꯍꯦꯛ ꯇꯧꯔꯛꯄꯒ
ꯀꯟꯅ ꯉꯥꯡꯕꯅꯤꯅꯦ ꯇꯥꯗꯕ꯭ꯔꯥꯅ
ꯀꯥꯏꯗ ꯏꯆꯦꯁꯦ ꯍꯌꯦꯡꯋꯥꯏ ꯃꯌꯨꯝ ꯄꯥꯜꯂꯗꯤ ꯑꯁ ꯏꯁ ꯁꯧꯗꯤ ꯍꯥꯏꯐꯦꯠꯇꯤ ꯇꯧꯒꯅꯤꯍꯦ ꯑꯁꯤꯗꯤ
ꯇꯧꯔꯦꯗ ꯇꯧꯔꯦꯗ
ꯏꯆꯦ ꯂꯧꯕ ꯅꯨꯄꯥ ꯅꯨꯄꯥꯗꯤ ꯌꯥꯝ ꯊꯤ ꯋꯥꯅꯤꯍꯦ
ꯑꯁ ꯅꯪ ꯍꯃꯟꯔꯣꯗꯗꯦ
ꯍꯗꯦ ꯀꯔꯤ ꯑꯩꯅ ꯍꯥꯏꯔꯤꯁꯦ ꯑꯁꯦꯡ ꯑꯁꯦꯡꯕ ꯉꯥꯛꯇꯅꯤ ꯑꯁꯦꯡ ꯑꯁꯦꯡ ꯃꯥꯗꯅꯦ ꯑꯩꯅ ꯍꯥꯏꯗꯣꯔꯛꯇꯣꯏꯁꯦ ꯙꯛ ꯙꯛ ꯙꯛ ꯂꯥꯎꯅꯀꯣ ꯑꯁꯦꯡ ꯑꯁꯦꯡ ꯂ ꯀꯩꯗꯧꯔꯤ ꯀꯦ ꯆ ꯆꯦ ꯄꯣ
ꯀꯩꯁꯨ ꯇꯧꯗꯦꯅꯦ
ꯏꯆꯦꯒꯤ ꯃꯈꯣꯟꯁꯦ ꯐꯖꯅ ꯇꯥꯕ ꯋꯥꯅꯦꯗ
ꯑꯗꯨꯅ ꯇꯥꯕ꯭ꯔꯥ
ꯣꯏ ꯄꯥꯗꯅ ꯇꯥꯏ
ꯅꯪꯒꯤ ꯃꯈꯣꯟꯗꯤ ꯐꯖꯅ ꯇꯥꯗ꯭ꯔꯦ
ꯑꯩꯒꯤ ꯃꯈꯣꯟꯁꯦ ꯐꯖꯅ ꯇꯥꯗ꯭ꯔꯦ
ꯌꯥꯝ ꯇꯄꯦ
ꯌꯥꯝ ꯇꯞꯄꯦ ꯀꯩꯒꯤꯔꯦꯀꯣ ꯑꯩ ꯈꯣꯟꯖꯦꯜ ꯑꯗꯨꯝ ꯇꯞꯄꯤꯁꯦ ꯇꯥꯗꯦ
ꯎꯝ ꯌꯥꯝ ꯇꯄꯦꯕ
ꯣꯏꯁ ꯂꯩꯈ ꯂꯨ ꯀꯥꯏꯅ ꯑꯗꯨꯕꯨꯗꯤ
ꯑꯩ ꯂꯩꯈꯂ
ꯎꯝ
ꯑ ꯂꯩ ꯆꯠꯂꯨꯁꯨ ꯌꯥꯗꯕꯗꯨꯕꯣ
ꯅꯪꯁꯨ ꯑꯗꯨꯝ ꯇꯞꯅ ꯑꯗꯨꯝ ꯇꯥꯏ ꯑꯗꯨ ꯑꯣꯏꯔꯁꯨ ꯑꯗꯨꯝ ꯑꯩ ꯑꯩ ꯅꯥꯗ ꯊꯝꯃꯤꯅꯦ ꯀꯩꯅꯣ ꯑꯗꯨꯕꯨꯗꯤ
ꯀꯅꯦ ꯑꯦꯕꯠ ꯍꯥꯞꯄꯩ ꯃꯥꯅꯤꯗꯨꯇ
ꯑꯩ ꯍꯥꯞꯇꯦ ꯑꯩ ꯍꯥꯞꯇꯦ
ꯑꯩ ꯍꯥꯄ ꯑꯩ ꯑꯩ ꯑꯩ
ꯅꯪ ꯃꯗꯨ ꯍꯥꯞꯄꯩꯅꯦ ꯅꯪ ꯈꯣꯟꯖꯦꯜꯗꯤ ꯐꯖꯅ ꯇꯥꯕ ꯑꯗꯨꯒ ꯑꯗꯨꯅꯦ ꯈꯔꯕꯨ ꯇꯥꯔꯗꯤ ꯑꯗꯨꯝ ꯌꯥꯔꯦ ꯅꯠꯇ꯭ꯔꯥ
ꯑꯗꯨꯅꯦ ꯀꯗꯧꯔꯤꯒꯦꯅ
ꯑꯩꯗꯤ ꯑꯗꯨꯝ ꯍꯤꯞꯄꯝꯕꯅꯦꯗ ꯉꯁꯤꯗꯤ ꯁꯟꯗꯦ ꯅꯣꯡꯃꯥꯏꯖꯤꯡ ꯍꯥ
ꯐꯣꯟ ꯂꯩꯔꯕꯣ
ꯍꯣꯏ ꯏꯃꯥꯗꯤ ꯂꯧꯅꯤ ꯏꯃꯥ ꯑꯩ ꯐꯣꯟ ꯉꯥꯛꯇ ꯄꯥꯏꯖꯒꯦꯅꯀꯣ
ꯑ ꯑꯗꯨꯅꯦ ꯑꯥꯏ ꯐꯣꯟ ꯄꯥꯏꯔꯨꯅꯨꯗꯣꯛꯀꯣ
ꯍꯥꯏꯕ ꯌꯥꯕ ꯋꯥꯔꯥ
ꯑꯗꯨ ꯑꯗꯨ ꯌꯥꯗꯦ ꯀꯥꯟꯅꯗꯦꯕ ꯍꯨꯟꯗꯣꯛꯑꯣꯕ ꯑꯗꯨꯒꯨꯝꯕ ꯐꯣꯟꯗꯣ
ꯁꯤꯅꯅꯤꯅꯦ ꯌꯥꯝ ꯊꯤꯛ ꯀꯥꯟꯅꯔꯛꯏꯁꯦ ꯍꯦꯡꯁꯨ ꯆꯠꯇꯕ ꯀꯣ ꯆꯠꯇꯕ ꯀꯔꯤꯝꯇ ꯆ ꯌꯦꯡꯉꯣ ꯅꯨꯡꯉꯥꯏꯇ꯭ꯔꯣ ꯑꯦꯟꯗ꯭ꯔꯣꯏꯗꯀꯩ ꯍꯥꯏꯔꯗꯤ ꯑꯦꯟꯗ꯭ꯔꯣꯏꯗꯇꯤ ꯑꯃꯨꯛ ꯑꯝꯇ ꯆꯞꯄꯛꯀꯅꯤ ꯑꯦ ꯊꯥꯔꯠ ꯄꯥꯔꯇꯤ ꯍꯥꯞꯄ ꯌꯥꯗꯕꯩꯅꯦ ꯑꯗꯨꯕꯨꯗꯤ
ꯎꯝ ꯀꯩ ꯇꯧꯕ ꯌꯥꯕ ꯅꯠꯇꯦ ꯑꯗꯨꯒꯨꯝꯕ ꯑꯩꯗꯤꯦ ꯁꯦꯝꯁꯨꯡ ꯄꯥꯏꯅꯤꯡꯉꯦ
ꯑꯁ ꯑꯗꯨꯗꯤ ꯐꯣꯇꯣ ꯈꯛꯇꯅꯤ ꯐꯣꯇꯣ ꯈꯛꯇꯒꯤꯅꯦꯗ ꯌꯥꯗꯦꯗ
ꯑꯁ ꯑ ꯐꯣꯟꯗꯤ ꯄꯥꯏꯅꯤꯗꯦꯗ ꯍꯧꯖꯤꯛ ꯑꯥꯏꯐꯣꯟꯁꯨ ꯌꯥꯝ ꯍꯣꯡꯉꯦꯅ ꯀꯩꯅꯣ
ꯍꯣꯏ ꯍꯟꯗꯛꯇꯤ ꯌꯥꯝ ꯊꯤ ꯍꯣꯡꯉꯛꯀꯅꯤ ꯍꯥꯏꯕꯗꯤ ꯂꯣꯟꯁ ꯇꯥꯛ ꯗꯛ ꯇꯥꯛ ꯗꯛ ꯇꯧꯁꯜꯂꯛꯑꯕꯅꯦꯀꯣ ꯍꯟꯗꯛꯇꯤ ꯁꯚꯦꯟꯇꯤꯟꯣ ꯁꯤꯛꯁꯇꯤꯟꯣ ꯄꯦꯟꯇꯤꯟꯣ ꯍꯧꯖꯤꯛ ꯑꯩꯠꯇꯤꯟ ꯑ
ꯍ ꯃꯜꯂꯁꯨ ꯄꯥꯝꯗ
ꯆꯍꯤ ꯃꯉꯥ ꯃꯉꯥ ꯄꯥꯏꯔꯛꯏꯁꯦ ꯌꯦꯡꯉꯣ ꯆꯠꯄ ꯈꯣꯠꯄꯁꯨ ꯀꯔꯤꯝ ꯂꯩ ꯌꯦꯡꯉꯣ
ꯎꯝ ꯎꯝ ꯎꯝ
ꯃꯟꯗꯤ ꯌꯥꯝ ꯊꯤ ꯃꯥꯜꯂꯦ ꯑꯩ ꯂꯦꯕꯦꯟꯁꯦ ꯑꯗꯨꯕꯨꯣ ꯐꯥꯏꯚ ꯊꯣꯛꯄ ꯉꯥꯏꯒꯦꯅꯤ ꯇ꯭ꯋꯦꯟꯇꯤ ꯐꯥꯏꯚ ꯊꯣꯛꯄꯗ ꯁꯤꯟꯗꯣꯏꯅꯦꯕ ꯑꯩꯁꯦ ꯈꯪꯕ ꯇ꯭ꯋꯦꯟꯇꯤ ꯐꯥꯏꯚ ꯊꯧꯔꯤꯕ ꯑꯁꯨꯡ ꯁꯦꯟ ꯁꯤꯜꯂꯣꯏꯦ
ꯅꯣꯛꯅꯤꯡꯉꯦ
ꯑꯦ ꯐꯠꯇ꯭ꯔꯣ ꯑꯗꯨꯅ ꯇ꯭ꯋꯦꯟꯇꯤ ꯐꯥꯏꯚ ꯏꯥꯏꯗ ꯏꯅꯦꯦ ꯑꯦꯂꯚꯦꯟꯇꯒꯤ ꯇꯥꯛ ꯑꯞꯒ꯭ꯔꯦꯗ ꯇ꯭ꯋꯦꯟꯇꯤ ꯐꯥꯏꯚ
ꯎꯝ ꯑꯗꯨ ꯉꯥꯏꯕꯗ ꯍꯜꯂꯨꯒꯅꯤꯀꯣ
ꯍꯅꯨꯔꯣꯏꯍꯦ ꯍꯅꯨꯔꯣꯏꯍꯦ ꯆꯍꯤ ꯑꯃꯗ ꯑꯍꯨꯝꯔꯛ ꯑꯍꯨꯝꯔꯛ ꯂꯣꯟꯁ ꯇꯧꯗꯣꯏꯅꯦꯕ ꯃꯣꯏꯁꯦ ꯍꯥꯏꯕꯗꯤ ꯍꯟꯗꯛ ꯆꯍꯤꯒꯤ ꯀꯩ ꯀꯩꯅꯣ ꯂꯣꯟꯁ ꯇꯧꯈ꯭ꯔꯦ ꯁꯤꯛꯁꯇꯤꯟ ꯑꯃ ꯁꯚꯦꯟꯇꯤꯟ ꯑꯃ ꯀꯩ ꯀꯩꯅꯣ ꯂꯣꯟꯁ ꯇꯛ ꯇꯛ ꯇꯛ ꯇꯧꯁꯜꯂꯛꯏꯁꯤꯗꯤ ꯑꯗꯨꯗꯩ ꯇ꯭ꯋꯦꯟꯇꯤ ꯐꯥꯏꯚꯇꯨꯗꯤ ꯆꯍꯤ ꯑꯅꯤ ꯑꯍꯨꯝꯗ ꯑꯗꯨꯝ ꯌꯧꯁ ꯆꯍꯤ ꯃꯉꯥꯒꯤ ꯃꯅꯨꯡꯗ ꯑꯗꯨꯝ ꯌꯧꯁꯤꯜꯂꯛꯑꯅꯤꯗ ꯁꯤ ꯃꯉꯥꯔꯅꯦ ꯊꯕꯛꯇꯤ ꯑꯗꯨꯝ ꯇꯧꯔꯅꯤꯗ ꯑꯩꯅ ꯈꯟꯕꯗ ꯊ ꯃꯆꯥ ꯑꯝꯇ ꯑꯣꯏꯔꯁꯨ
ꯇꯧꯔꯣ ꯇꯧꯔꯣ ꯅꯪ ꯆꯦ ꯉꯥꯏꯔꯝꯃꯒꯦ ꯅꯪ ꯊꯕꯛ ꯇꯧꯕ
ꯑꯁ ꯑꯩꯅꯒ ꯊꯕꯛ ꯇꯧꯗꯤꯀꯣ ꯑꯁ ꯂꯩꯀꯥꯏꯒꯤ ꯊꯣꯡ ꯀꯩ ꯈꯪꯗꯦ ꯑꯁ ꯑꯁ ꯑꯉꯥꯡꯒꯤ ꯁ꯭ꯀꯨꯜ ꯈꯪꯗꯦ ꯑꯁ ꯂꯣꯏꯅ ꯇꯧꯊꯔꯗꯤ
ꯅꯪꯒꯤꯗꯣ ꯕꯣꯠ ꯂꯦꯞꯅꯕ ꯃꯥꯜꯂꯤꯗ ꯊꯕꯛ ꯀꯧꯅꯕ ꯅꯠꯇꯦ ꯕꯣꯠ ꯂꯦꯞꯅꯕꯅꯦ ꯅꯪꯒꯤꯗꯣ
ꯃꯗꯨꯁꯨ ꯄ꯭ꯂꯥꯟ ꯑꯃꯅꯤꯅꯦ ꯁꯦꯜ ꯄꯥꯏꯔꯝꯕꯅꯤ ꯃꯗꯨ ꯑꯩ ꯇꯧꯔꯗꯕ꯭ꯔꯥ ꯁꯦꯜ ꯄꯥꯏꯔꯝꯗꯕꯩ ꯎꯄꯥꯏ ꯂꯩꯇꯕꯩꯅꯦ ꯁꯦꯜ ꯄꯥꯏꯕꯒꯤ ꯏꯃꯨꯡ ꯃꯅꯨꯡꯗꯒꯀꯣ ꯄꯣꯛꯑꯝꯃꯕ ꯑꯁ ꯅꯥꯕ ꯑꯩꯅ ꯇꯧꯗꯣꯔꯤꯁꯤꯦ ꯏꯁ ꯀꯅꯥꯒꯤ ꯎꯝ ꯍꯥꯏꯅꯤꯡꯗꯦꯗ ꯑꯩꯅ ꯇꯧꯒꯗꯕ ꯃꯌꯥꯝꯁꯤ ꯏꯁ ꯏꯆꯦ ꯅꯪꯅ ꯈꯪꯉꯣꯏꯀꯣ
ꯎꯝ ꯎꯝ
ꯑꯩꯅ ꯑꯁ ꯍꯡ ꯗꯦꯗ
ꯅꯪꯗꯣ ꯅꯪꯗꯣ ꯕꯣꯠ ꯂꯦꯞꯅꯕꯅꯦ ꯑꯩ ꯂꯣꯏꯅ ꯈꯪꯈ꯭ꯔꯦ ꯑꯣꯏꯔ
ꯄꯩꯁꯥ ꯄꯥꯏꯔꯗꯤ ꯍꯥꯏꯕꯅꯤꯅꯦ ꯄꯩꯁꯥ ꯄꯥꯏꯗꯕꯒꯤ ꯑꯗꯨꯗꯣ ꯂꯦꯞꯄꯔꯣꯏ ꯍꯥꯏꯕ ꯈꯪꯕ꯭ꯔꯥ ꯑꯗꯣ ꯑꯗꯨ ꯑꯗꯥ ꯈꯪꯗꯦ ꯕꯣꯠꯀꯤ ꯋꯥꯔꯤ ꯇꯧꯈ꯭ꯔ ꯕꯣꯠꯇꯤ ꯅꯦꯛꯁ ꯌꯔꯅꯦ ꯑꯣ ꯃꯊꯪ ꯆꯍꯤꯅꯦ ꯃꯊꯪ ꯆꯍꯤ ꯑꯣꯏꯕꯒꯤꯅ ꯃꯊꯪ ꯆꯍꯤ ꯂꯤꯔꯁꯦ ꯑꯗꯣ ꯍꯧꯖꯤꯛꯀꯤꯗꯤ ꯍꯧꯖꯤꯛ ꯁꯦ ꯀꯟꯅ ꯋꯥꯔꯜ ꯀꯞ ꯀꯟꯅ ꯆꯠꯊꯔꯤꯅꯦ ꯑꯩꯗꯣ ꯏꯆꯦ ꯕꯣꯜ ꯌꯦꯡꯕ꯭ꯔꯣ ꯍꯜꯂꯣ꯫
ꯑꯥ ꯀꯅꯥ ꯀꯅꯥ ꯂꯩꯒꯦ ꯅꯪꯗꯤ꯫
ꯑꯩꯅ ꯍꯥꯏꯕꯗꯤ ꯅꯪ ꯕꯣꯜ ꯌꯦꯡꯕ꯭ꯔꯥ ꯍꯥꯏꯕ꯫
ꯑꯩꯔꯣ ꯕꯣꯜ ꯌꯦꯡꯕꯩ ꯃꯇꯝ ꯂꯩꯇꯦ ꯏꯕꯨꯡꯉꯣ꯫
ꯕꯣꯏ ꯌ‌ꯦꯡꯗ‌ꯦ꯫ ꯔꯣꯅꯥꯜꯗꯣ ꯈꯪꯗꯦ ꯃꯦꯁꯤ ꯈꯪꯗꯦ꯫
ꯑꯁ ꯑꯗꯨꯕꯨꯗꯤ ꯈꯪꯉꯤꯗ ꯅꯪꯁꫭ꯫ ꯕꯣꯜ ꯌꯦꯡꯕ ꯃꯇꯝ ꯂꯩꯇꯦ꯫
ꯑꯣ ꯑꯗꫭ ꯍꯥꯏꯌꫭꯗꯅ꯫ ꯑꯌꯨꯛꯇꯤ ꯌꯦꯡꯕ ꯌꯥꯏꯗꯅ꯫ ꯑꯈꯣꯏ ꯇꯥꯃꯣ꯫ ꯇꯥꯃꯣ ꯍꯥꯃꯦꯡ ꯁꯥꯟꯅꯈꯤꯕꯗꯣ ꯇꯥꯃꯣ ꯍꯥꯃꯦꯡ ꯑꯅꯤꯃꯨꯛ ꯁꯥꯟꯅꯈꯤꯕꯗꯣ ꯉꯁꯥꯏ ꯑꯌꯨꯛ꯫ ꯍꯥꯃꯦꯡ ꯑꯃ ꯑꯋꯥꯡꯕ ꯍꯥꯃꯦꯡꯗꯤ ꯒꯣꯜ ꯆꯟꯉꯝꯈꯤꯗ꯭ꯔꯦ꯫ ꯑꯋꯥꯡ ꯑꯅꯦꯝꯕ ꯅꯨꯄꯥꯗꯤ ꯐꯨꯠ ꯁꯨꯗꯕ ꯅꯨꯄꯥꯗꯨꯗꯤ꯫ ꯍꯦꯛ ꯊꯣꯛꯄꯒ ꯍ‌ꯦꯛ ꯒꫭꯜ꯫ ꯆꯟꯁꯤꯜꯂꯤꯗꯣ ꯈꯦꯠꯅꯕ ꯍꯥꯏꯁꯦ꯫ ꯅꯠꯇꯦꯗ ꯀꯗꯥꯏꯗꯩꯅꯣ ꯍꯦ ꯑꯗꯨꯒꯨꯝꯕ꯫ ꯋꯥ ꯂꯦꯞꯇꯕ ꯅꯨꯄꯥꯗꯣ ꯈꫭꯏꯅ ꯄꯥꯝꯃꯝꯒꯗꯕ ꯃꯥꯟꯕ꯭ꯔꯣ꯫ ꯫ ꯁꯝꯅ ꯍꯥꯏꯔꯕꯗ ꯃꯥꯒꯤ ꯐꯦꯟꯁꯤꯡꯁꯨ ꯋꯥ ꯂꯦꯞꯇꯦꯅꯦ ꯅꯍꯥꯟ꯫ ꯑꯅꯦꯝꯕ ꯅꯨꯄꯥꯗꯨꯅ ꯒꯣꯜ ꯑꯅꯤ ꯆꯜꯂꯗꯤ꯫ ꯊꯨꯟ ꯊꯣꯛꯑꯒ ꯂꯝꯕꯤꯗ ꯆꯦꯟꯒꯅꯤ ꯍꯥꯏ ꯅꯨꯄꯥ ꯑꯃꯅ꯫ ꯍꯧꯖꯤꯛ ꯈꯗ꯭ꯔꯛ ꯃꯗ꯭ꯔꯛ ꯍꯥꯏꯕ꯭ꯔꯥ꯫ ꯑꯦꯞ ꯕꯤꯗ ꯇꯧꯔꯤꯗꯣ ꯑꯗꯨꯅꯨꯞ꯫ ꯅꯨꯄꯥꯗꯨꯅ ꯇꯧꯅꯤ ꯍꯥꯏ ꯑꯗꯨꯒ ꯀꯩꯝꯇꯧ ꯉꯝꯗꯦ ꯑꯗꯨꯒ ꯃꯤꯁꯤ꯫ ꯗꯤꯐꯦꯟꯁꯇꯤ ꯅꯣꯏ ꯑꯋꯥꯡꯕ ꯅꯨꯄꯥꯗꯣ ꯑꯗꯨꯅ ꯒꯣꯜ꯫ ꯆꯟꯕ ꯉꯝꯃꯗꯤ ꯒꯣꯜ ꯑꯃꯈꯛꯀ ꯆꯜꯂꯛꯑꯗꯤ꯫ ꯑꯩꯁꯨ ꯇꯧꯕꯤꯒꯦꯅ ꯃꯤ ꯃꯦꯁꯤ ꯐꯦꯟꯁꯇꯤ ꯍꯥꯏꯔꯛꯏꯅꯦ ꯑꯅꯦꯝꯕ ꯅꯨꯄꯥꯗꯨꯒꯤ꯫ ꯐꯦꯟꯁꯅꯗꯤ ꯍꯥꯏꯔꯛꯏꯅꯤ ꯍꯦꯛꯇ ꯇꯧꯊꯕꯤꯅꯤ ꯃꯦꯁꯤꯒꯤ ꯐꯦꯟꯁꯇꯤ꯫ ꯋꯥ ꯂꯦꯞꯄꯗꯣ ꯅꯨꯄꯥ ꯊꯣꯛꯄꯗꯣ꯫
ꯑꯥ꯫
ꯑꯗꯨꯅꯤ ꯋꯥ ꯂꯦꯞꯄ ꯍꯥꯏꯁꯦ ꯃꯥꯥꯏ ꯃꯥꯒꯤ ꯁꯞꯄꯣꯔꯇꯔꯁ ꯐꯦꯟꯁ꯫ ꯃꯌꯥꯝꯁꯨ ꯀꯔꯤꯝꯇ ꯀꯩꯅꯣ ꯇꯧꯕ ꯉꯝꯗꯦ ꯋꯥ ꯂꯦꯞꯇꯦ꯫ ꯁꯝꯅ ꯍꯥꯏꯔꯕꯗ ꯃꯥꯒꯤ꯫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
ꯁꯨ ꯎꯕ ꯅꯨꯄꯥꯗꯨꯒ꯫
ꯍꯥ-ꯍꯥ꯫ ꯌꯥꯝ ꯄꯛꯑꯦ ꯀꯃꯥꯏꯟ ꯇꯧꯅꯤ꯫
ꯅꯠꯇꯦ ꯑꯩꯗꯤ ꯑꯩ ꯅꯠꯇꯦ ꯑꯩꯗꯤ ꯁꯨ ꯍꯥꯏꯅꯤꯡꯗꯦꯕ ꯑꯩꯗꯤ꯫ ꯁꯨꯏ ꯁꯨꯏ ꯍꯥꯏꯅꯤꯡꯉꯦꯕ ꯈꯪꯕ꯭ꯔꯥ꯫
ꯑꯥ ꯍꯩꯅꯗ‌ꯦꯍ‌ꯦ꯫
ꯁꯨꯏꯒ ꯇꯧꯕꯗꫭ ꯍꯥ ꯍꯥ꯫
ꯎꯝ꯫
ꯂꯥꯁ ꯋꯥꯜ ꯀꯞꯇ ꯔꯣꯅꯥꯜꯗꯣꯅ ꯒꯣꯜ ꯆꯟꯗꯕꯤꯗ ꯃꯃꯥ ꯃꯥꯒꯤ꯫ ꯇꯤꯃꯦꯠ ꯅꯨꯄꯥ ꯑꯃꯅ ꯒꯣꯜ ꯆꯠꯂꯒ ꯔꯣꯅꯥꯜꯗꯣꯅ ꯁꯦꯂꯦꯕ꯭ꯔꯦꯁꯟ ꯇꯧꯊꯕꯤꯅꯦ꯫ ꯃꯁꯝꯅ ꯒꯣꯜ꯫ ꯆꯠꯂꯒ ꯕ꯭ꯂꯨꯇꯨꯠ ꯒꯣꯜ ꯑꯃ ꯆꯜꯂꯒ ꯁꯦꯂꯦꯕ꯭ꯔꯦꯁꯟ ꯇꯧꯊꯕꯤꯅ‌ꯦ꯫ ꯁꯨꯏꯅ꯫ ꯌꯥꯗꯦꯕ ꯑꯈꯣꯏꯗꯗꯤ ꯑꯈꯣꯏꯗꯗꯤ ꯍꯧꯔꯛꯀꯅꯨ꯫ ꯑꯈꯣꯏꯗꯗꯤ ꯍꯧꯔꯛꯀꯅꯨ ꯍꯧꯖꯤꯛ ꯇꯣꯞ ꯏꯁꯀꯣꯔꯔꯅꯤ ꯑꯈꯣꯏ ꯂꯩꯔꯤꯁꯤ ꯃꯤ ꯃꯆꯥꯗꯅꯀꯣ꯫
ꯎꯝ
ꯒꯣ ꯇꯔꯨꯛ ꯅꯣꯏ ꯅꯣꯏ ꯑꯋꯥꯡꯕꯗꯨꯗꯤ ꯑꯦ ꯑꯅꯤꯗ ꯑꯥ ꯃꯈꯥ ꯇ
ꯌꯥꯝ ꯍꯔꯥꯎꯔꯦ ꯀꯃꯥꯏꯅ ꯇꯧꯅꯤ ꯁꯤꯒꯦ
ꯍꯔꯥꯎ ꯏꯅꯤ ꯀꯅ
ꯑ ꯀꯩ ꯅꯨꯃꯤꯠꯇ ꯑꯃꯨꯛ ꯂꯩꯒꯦ
ꯑꯩꯅ ꯈꯟꯕꯗ ꯅꯦꯛꯁ ꯃꯟꯒꯤ ꯇꯥꯡ ꯑꯍꯨꯝ ꯑꯗꯨꯏꯗꯒꯨꯝꯕ ꯂꯩꯗꯧ ꯃꯥꯜꯂꯦ ꯑꯅꯦꯝꯕ ꯅꯨꯄꯥꯒꯤ ꯑꯋꯥꯡꯕꯩꯗꯤ
ꯀꯩꯅꯣ ꯗꯦꯠ ꯇ꯭ꯋꯦꯟꯇꯤ ꯑꯩꯠꯇ ꯂꯩꯗꯥꯏꯅꯦ ꯂꯩꯇ꯭ꯔꯣ ꯇ꯭ꯋꯦꯟꯇꯤ ꯇ꯭ꯋꯦꯟꯇꯤ ꯅꯥꯏꯟ ꯂꯩꯇ꯭ꯔꯦ ꯉꯁꯤꯅꯦ ꯑꯥ
ꯀꯩꯅꯣꯅꯦ ꯉꯁꯤꯒꯤ ꯋꯥꯔꯤꯅꯦ ꯑꯩꯅ ꯁꯥꯔꯤꯗꯣ
ꯑꯁ ꯑꯩ ꯑꯣꯏꯔꯔꯣꯏꯗ ꯉꯥꯎꯔꯦꯗ
ꯉꯁꯥꯏ ꯑꯌꯨꯛ ꯁꯥꯟꯅꯈ꯭ꯔꯤ ꯆꯥꯔꯖꯀ ꯆꯠꯇꯒ ꯑꯩ ꯌꯦꯡ ꯊꯥꯏꯕꯤꯅꯤ ꯑꯗꯨꯒꯅꯦ ꯑ
ꯎꯝ
ꯍꯌꯦꯡ ꯍꯌꯦꯡ ꯅꯨꯡꯗꯥꯡ ꯄꯨꯡ ꯇꯔꯥ ꯃꯈꯥꯏꯗ ꯐꯖꯕ ꯑꯃꯗꯤ ꯂꯩꯅꯤ
ꯕ꯭ꯔꯖꯤꯜ
ꯌꯦꯁ ꯑꯗꯨꯒ ꯑꯩꯈꯣꯏꯒꯤ ꯑꯦꯁꯤꯌꯥꯟ ꯀꯟꯇ꯭ꯔꯤ ꯇ꯭ꯔꯤ ꯑꯃ ꯀꯔꯤ ꯍꯥꯏꯕ꯭ꯔꯥ ꯀꯣꯅꯤ ꯆꯥꯋꯥꯅ
ꯑꯗꯨꯁꯨ ꯐꯖꯗꯣꯏꯔꯥ
ꯑꯁ ꯐꯖꯗꯣꯔꯤꯅꯤꯅꯦ ꯑꯦ ꯑꯦ ꯖꯄꯥꯟ ꯐꯥꯒꯤꯗꯤ ꯅꯠꯇꯦꯕꯅꯤꯅꯦ ꯇꯧꯔꯤꯁꯦ ꯃꯤ ꯃꯆꯥꯈꯛ ꯑꯣꯏꯕꯩ ꯋꯥꯅꯤ ꯆꯦꯟꯕꯗꯤ ꯂꯦꯞꯄꯛꯑꯣ
ꯍꯥ ꯈꯗ꯭ꯔꯦ
ꯆꯟꯗ꯭ꯔ ꯂꯩꯅꯥ ꯁꯥꯏꯀꯣ ꯌꯥꯝꯅ
ꯌꯥꯝꯝ ꯁꯌꯦ ꯌꯥꯁ ꯈꯁꯥ ꯁꯃꯖꯅ ꯀꯕꯥ
ꯃꯊꯟꯇ ꯂꯩꯕ꯭ꯔꯣ
ꯑꯉꯥꯡꯒ ꯂꯩ ꯑꯉꯥꯡꯒ ꯑꯉꯥꯟ ꯇꯨꯝꯒꯅꯤ
ꯑꯥ ꯅꯆꯥꯅꯨꯄꯤ ꯅꯆꯥꯥꯅꯨꯄꯥ
ꯏꯆꯦꯒꯤ ꯃꯆꯥ
ꯃꯥꯥꯟꯗꯗ
ꯃꯥꯥꯟꯗꯦꯕ
ꯑꯣ
ꯅꯪ ꯏꯗꯨ ꯌꯦꯟ ꯃꯟꯣ
ꯏꯆꯦꯒꯤ ꯃꯆꯥꯅꯦ ꯍꯥꯏꯔ ꯏꯆꯦ ꯏꯆꯦꯒꯤ ꯃꯆꯥꯅꯦ ꯍꯥꯏꯔꯝꯃꯒ
ꯑ ꯑ ꯏꯆꯦ ꯃꯁꯥꯅꯦꯦ ꯏꯆꯦꯒꯦ
ꯏꯆꯦꯒꯤ ꯃꯁꯥꯅꯤ ꯍꯥꯏꯩꯔꯒꯜꯂꯥꯁ
ꯎꯝ ꯎꯝ
ꯃꯆꯥ ꯑꯣꯏꯔꯝꯝꯕꯩ ꯁꯤꯅꯨꯗꯤ
ꯅꯣꯏ ꯌꯣ ꯋꯥꯔꯤꯔꯗꯨꯗꯤ ꯃ ꯏ ꯇꯥꯏ ꯂꯩꯔꯝꯒꯅꯤ ꯂꯩꯔꯝꯒꯅꯤ ꯎꯝ ꯅꯪ ꯌꯥꯝ ꯊꯦꯡꯅꯔꯛꯑꯃꯅꯤ
ꯏꯆꯦꯒꯤ ꯃꯆꯥꯅꯦ ꯇꯧꯔꯒ ꯑꯦ ꯀꯩꯅꯣ ꯃꯤ ꯐꯤꯂꯝꯗ ꯎꯕꯩ ꯋꯥꯅꯤꯍꯦ ꯀꯩꯅꯣꯅꯦ
ꯎꯝ
ꯏꯆꯦꯒꯤ ꯃꯆꯥꯅꯦ ꯇꯧꯔꯝꯃꯒ ꯂꯥꯁꯇ ꯆꯦꯟꯕ ꯅꯨꯃꯤꯠꯇ ꯑꯉꯥꯡꯗꯨꯁꯨ ꯄꯨ ꯂꯥꯛꯑꯦꯗ ꯑ ꯑꯩꯒꯤ ꯏꯆꯦꯒꯤ ꯃꯆꯥꯁꯨ ꯑꯗꯨꯝ ꯆꯦꯟꯕ ꯌꯥꯎꯨꯔꯕꯅꯦ ꯑꯩꯗꯣ ꯕꯥꯏ ꯋꯥꯟ ꯒꯦꯠ ꯋꯥꯟ ꯐ꯭ꯔꯤ ꯍꯥꯏꯗ ꯑꯗꯨ ꯇꯧꯔꯛꯇꯣꯏꯦꯕ ꯎ ꯏꯆꯦ
ꯍꯂꯣ ꯀꯠꯇ꯭ꯔꯣ
ꯇꯥꯏ ꯇꯥꯏ ꯇꯥꯏ
ꯃꯀꯣꯟꯖꯤꯦ ꯌꯥꯝꯝꯇꯄ